ꯑꯥ
ꯀꯥꯏꯦ
ꯀꯔꯤ ꯇꯧꯔꯒ ꯂꯩꯕ꯭ꯔꯣ ꯅꯪꯒꯤ ꯐꯣꯟ ꯀꯗꯥꯏ ꯊꯝꯕ꯭ꯔꯣ ꯌꯥꯝ ꯂꯥꯞꯅ ꯊꯨꯝꯕ ꯃꯥꯜꯒꯦ
ꯏꯀꯣ ꯆꯠꯄꯒꯤ ꯀꯩꯅꯣꯝꯃ
ꯒꯥꯔꯤ ꯇꯣꯡꯉꯔꯒ ꯂꯩꯕꯒꯤꯅꯦ ꯅꯨꯡꯁꯤꯠꯀꯤ ꯃꯈꯣꯟꯅꯦ
ꯑꯣ ꯒꯥꯔꯤ ꯌꯨꯝ ꯍꯟꯈ꯭ꯔꯕ꯭ꯔꯣꯅꯦ
ꯍꯣꯏ ꯍꯧꯖꯤꯛ ꯅ ꯗꯨꯀꯥꯟ ꯊꯩ ꯊꯣꯛꯣꯂꯦ
ꯑꯝ ꯅꯪꯒꯤ ꯅꯦꯠ ꯅꯦꯠ ꯄꯥꯏꯕ꯭ꯔꯣ ꯅꯠꯇ꯭ꯔꯒ ꯋꯥꯏꯐꯥꯏ ꯄꯥꯏꯕ꯭ꯔꯣ
ꯍꯧꯖꯤꯛꯇꯤ ꯑꯩꯒꯤꯅꯅꯦ ꯉꯁꯥꯏꯒꯤ ꯗꯨꯀꯥꯟꯒꯤ ꯋꯥ ꯄꯥꯏꯠꯇꯗꯤ ꯌꯥꯗꯦꯕ ꯑꯩꯒꯤꯗꯤ
ꯎꯝ
ꯅꯗꯤ ꯀ꯭ꯔꯤ ꯇꯧꯔꯂ ꯏꯕ꯭ꯔꯣ
ꯐꯝꯕꯗꯨ ꯈꯛꯇ ꯉꯥꯏꯔꯦ ꯐꯝ ꯐꯝꯕꯗ ꯀꯣꯛꯁꯦ ꯌꯥꯗ꯭ꯔꯦ ꯆꯤꯄꯅ
ꯃꯥꯏ ꯌꯥ꯭ꯔꯣ
ꯀꯁꯇꯃꯔ ꯂꯥꯛꯇ
ꯅꯄꯤꯀꯥꯏ ꯍꯥꯞꯄ꯭ꯔꯣ
ꯐꯝꯗꯦ
ꯎꯝ ꯃꯤꯅ ꯑꯩꯒꯤꯗꯤ ꯊꯕꯛ ꯇꯧꯕ꯭ꯔꯥ ꯍꯥꯏꯔꯗꯤ ꯑꯗꯨꯝ ꯈꯨꯝꯒꯅꯨ ꯈꯪꯗꯦ ꯍꯥꯏꯌꯨ
ꯍꯣꯏ ꯀꯥꯔ ꯊꯝꯕꯁꯨ ꯍꯥꯏꯇꯦ ꯁꯤꯒꯤ ꯑꯦꯞꯁꯦ
ꯑ ꯇꯂꯦ ꯗꯥꯥ ꯅꯣꯡꯄꯣꯛ ꯍꯣꯏ ꯈꯪꯉꯥꯗꯤ
ꯍꯣꯏꯗ ꯈꯪꯉꯣꯏꯗ
ꯃꯤꯗꯤ ꯆꯪꯕ ꯍꯧꯔꯦ
ꯑꯣ ꯑꯗꯨꯒ ꯑꯣ ꯄꯩꯁꯥꯔꯣ
ꯄꯩꯁꯥꯅꯦ
ꯑꯣ
ꯀꯗꯥꯏ ꯌꯥꯎꯈ꯭ꯔꯕ꯭ꯔꯣ
ꯑꯁ ꯀꯟꯂ ꯌꯥꯔꯦ ꯑꯁꯤ ꯀꯔꯤꯔꯥ ꯆꯠꯂꯦꯗ ꯌꯧꯔ ꯀꯦ ꯇꯧꯔꯦ ꯑꯁꯤ ꯂꯟꯆꯦꯟꯕ ꯖꯕꯥ ꯍꯥꯠꯇꯋꯥ ꯌꯥꯎꯗꯕ꯭ꯔꯦ
ꯑ ꯏꯟꯁꯥꯡ ꯊꯣꯝꯕꯤꯌꯦ ꯍꯥꯏꯕ꯭ꯔꯣ
ꯈꯪꯗꯦ ꯍꯥꯏ ꯁꯥꯥꯎꯔ ꯂꯩ ꯀꯩ ꯇꯧꯕꯒꯤꯔ ꯈꯪꯗꯦ
ꯅꯪꯒꯤ ꯁꯥꯎ ꯅꯪꯕꯨ ꯁꯥꯎꯕ꯭ꯔꯥ
ꯈꯪꯗꯦꯗ ꯋꯥ ꯉꯥꯡꯉꯁꯨ ꯈꯨꯝꯗꯦ
ꯑꯩ ꯑꯩꯅ ꯀꯩꯅꯣ ꯇꯧꯕꯒꯤꯔꯣ ꯑꯩꯉꯣꯟꯗ ꯍꯥꯏꯗꯦ ꯍꯥꯏꯌꯣ
ꯍꯣꯏꯗ ꯍꯥꯏꯔꯣꯏꯗ ꯅꯪꯁꯨ ꯍꯥꯏꯒꯅꯨꯀꯣ
ꯍꯥꯏꯔꯣꯏꯕ ꯌꯥꯝꯕꯨ ꯁꯥꯎꯅꯤꯡꯉꯥꯏ ꯈꯛꯇꯣꯏꯅꯦ ꯍꯥꯏꯌꯦ ꯍꯥꯏꯔꯁꯤ ꯅꯕꯟꯅꯤꯠ ꯊꯣꯛꯅꯤꯡꯉꯥꯏꯅꯤ
ꯉꯁꯥꯗꯤ ꯇꯦꯛꯁ ꯆꯥꯗ ꯇꯦꯛꯁ ꯇꯧꯔꯒ ꯂꯩꯕꯅꯦ ꯉꯁꯥꯗꯤ ꯇꯧꯔ ꯂꯧꯔꯒ ꯉꯁꯥꯏꯗ ꯆꯥꯛꯄꯣꯔꯛꯑꯣ ꯍꯥꯏꯔꯦ ꯑꯗꯨ ꯈꯪꯗꯦ ꯇꯕꯤ ꯆꯥꯛꯇꯣ ꯄꯨꯔꯛꯑꯒꯦ ꯍꯥꯏꯔꯒ ꯇꯧꯔꯛꯇꯦ ꯍꯥꯏꯅ ꯃ ꯀꯧꯔꯦꯅꯤꯍ ꯇꯕꯒꯥꯟ ꯣꯗ ꯇꯔꯛꯗꯗꯤꯅꯦ ꯀ ꯇꯕ ꯍꯥꯏꯔꯒ ꯋꯥ ꯀꯨꯝꯅꯤꯡꯍꯥꯟ ꯂꯩꯇ꯭ꯔꯦꯅ ꯊꯝꯕ ꯇꯥꯕꯅꯤ ꯍꯥꯏ ꯐꯁꯤ ꯋꯥ ꯈꯨꯝꯅꯤꯡꯉꯥꯏ ꯂꯩꯇ꯭ꯔꯦ ꯊꯝꯕ ꯇꯥꯕꯅꯦ ꯍꯥꯏꯌꯦꯦ
ꯏꯁ ꯀꯔꯤꯕ ꯀꯔꯤ ꯔꯒꯕꯤꯒꯤ ꯁꯥꯕꯕꯅꯦ
ꯃꯥꯒꯤꯦ ꯐ ꯐꯣꯟ ꯀꯨꯝꯕꯁꯨꯁꯅꯠꯇ꯭ꯔꯗꯤꯝ ꯇꯧꯔꯛꯀꯅꯤ ꯁꯤ ꯍꯣꯏꯗ꯭ꯔꯥ
ꯑꯩ ꯃꯥꯒꯤ ꯋꯥꯔꯤ ꯑꯃꯗꯣ ꯍꯪꯅꯤꯡꯈ꯭ꯔꯒ ꯂꯩꯕꯅꯤꯅ ꯉꯁꯥꯏꯗꯣ ꯅꯪꯉꯣꯟꯗ ꯍꯪꯒꯦ ꯍꯥꯏꯔꯒ
ꯀꯅꯣ
ꯑꯪꯀꯜꯒ ꯃꯕꯥꯅꯤꯒꯤ ꯋꯥꯔꯤꯗ ꯃꯥꯅ ꯂꯤ ꯏꯕꯒꯦ ꯍꯥꯏ ꯂꯤꯕ ꯀꯩꯅꯣ ꯇꯧꯗꯕ ꯑꯪꯀꯜꯒ ꯃꯕꯥꯅꯤꯒꯤ ꯋꯥꯔꯤꯗꯣ ꯍꯥꯏꯕꯅꯤꯗ ꯑꯪꯀꯜꯅ ꯃꯥꯕꯨ ꯀꯔꯤꯅꯣ ꯇꯧ
ꯑꯣ ꯃꯥꯁꯦ ꯑꯜꯃꯔꯥ ꯌꯦꯡꯕ ꯆꯠꯀꯦ ꯅꯊ ꯀꯨꯝ ꯀꯩꯅꯣ ꯀꯨꯝꯕꯖꯥꯠꯅꯤꯗ ꯀꯨꯝꯅꯛ ꯀꯅꯤ ꯀꯩꯅꯣ ꯇꯧꯕ ꯃꯥꯜꯜꯂꯤꯦ
ꯃꯥꯒꯤ ꯀꯥꯗ
ꯍꯣꯏ
ꯑ ꯌꯥ ꯁꯤꯍꯥꯟꯁꯤꯗ ꯆꯕꯅ ꯌꯥꯔ ꯆ
ꯑ
ꯃꯥꯒꯤ ꯄꯩꯁꯥꯁꯨ ꯊ ꯊꯅꯁꯤꯡꯅꯤ ꯑ ꯌꯥꯗ꯭ꯔꯦ
ꯑꯗꯨꯝ ꯆꯦꯛꯁ ꯇꯔꯛ ꯄꯨ꯭ꯔꯣ ꯃꯥꯒꯤꯀꯣ ꯃꯥꯒꯤ ꯑꯃꯠꯇ ꯄꯥꯏꯅꯤꯉꯥꯏ ꯇꯧꯋꯦ ꯍꯥꯏꯦ
ꯑꯗꯨꯅꯦ ꯀꯔꯤ ꯠꯇꯅ ꯑꯗꯣ ꯃꯥꯅ ꯍꯥꯏꯗꯤ ꯍꯥꯏꯌꯦꯕꯣ ꯍ ꯑꯦꯕ ꯑꯗꯨꯕꯨꯣ ꯃꯥ ꯋꯥꯔꯤꯗꯣ ꯂꯤꯗꯕ ꯉꯥꯏꯍꯥꯛ ꯄꯥꯏꯌꯣ ꯅꯠꯇꯦ ꯍꯣꯔꯦꯟ ꯃꯨꯛꯀ ꯀꯣꯜ ꯇꯧꯔꯛꯀꯦ ꯍꯥꯏꯕꯗ ꯍꯥꯟꯅ ꯍꯥꯏꯌꯣ ꯍꯥꯏꯕꯒꯤ ꯑꯗꯨꯗꯤ ꯉꯥꯏꯍꯥꯛ ꯄꯥꯏꯌꯣꯀꯣ ꯍꯥꯏꯔꯒ ꯄꯕꯤꯔꯒ ꯌꯥꯔꯦ ꯊꯝꯈ꯭ꯔꯒꯦ ꯍꯥꯏ ꯅ ꯃꯥꯅ ꯑꯗꯨꯝ ꯊꯝꯈ꯭ꯔꯕ ꯃꯥ ꯂꯤꯗꯕ ꯋꯥꯔꯤꯗꯣ
ꯑꯩ ꯈꯪꯗ꯭ꯔꯦꯗ ꯊ ꯁ꯭ꯋꯥꯏꯗ
ꯌ ꯌꯥꯝ ꯐꯕ꯭ꯔ ꯍꯧꯖꯤꯦ ꯇ
ꯌꯥꯎ ꯇ꯭ꯔꯤꯒꯦꯠꯣ ꯏ ꯀꯦ ꯏꯁ꯭ꯀꯨꯜ ꯌꯎꯗ ꯉ ꯍꯥꯏꯗ
ꯎꯝ ꯑꯌꯥ ꯄꯨꯡ ꯃꯔꯣꯛ ꯐꯥꯎ ꯐꯝꯒꯅꯤ ꯀꯥꯏ ꯂꯥꯏꯇ
ꯐꯂꯦ ꯑꯗꯨꯗ ꯃꯐꯝ ꯃꯐꯝ ꯇꯣꯉꯥꯟꯅ ꯑꯣꯏꯕꯅꯤꯅ
ꯎꯝ ꯀꯣꯏ ꯑꯩꯈꯣꯏꯥꯏꯅꯦ ꯗꯨꯀꯥꯟꯗ ꯆꯥꯛ ꯆꯥꯕ꯭ꯔꯥ
ꯁꯥꯗꯦꯗ ꯣ
ꯆꯥꯔꯒ ꯂꯥꯛꯀꯗꯕꯅꯤ ꯅ ꯑꯃꯨꯛꯀ ꯊꯣꯡꯅꯤꯡꯉꯥꯏꯗꯨ ꯇꯥꯟꯗ꯭ꯔꯣ
ꯆꯠꯆꯥ ꯈꯕ꯭ꯔꯣꯪꯀ ꯑꯥ
ꯂꯁ ꯂꯀ
ꯂꯤꯡ ꯃꯄꯥꯔꯁ
ꯑꯠꯇ ꯍꯥꯏ
ꯃꯔꯔꯣ
ꯏꯕꯥꯅꯤ ꯈꯅ ꯂꯥꯏꯕꯗꯣ ꯍꯅꯕꯗꯨ ꯑꯗꯨꯗꯁꯤ
ꯑꯣꯏꯖꯤ ꯑꯩ ꯑ ꯑ ꯎ
ꯁꯤꯃ ꯐꯣꯟ ꯇꯧꯔꯛꯑꯦ ꯀꯃꯥꯏꯅ ꯇꯧꯁꯤꯔꯣ
ꯑ ꯄꯥꯏꯈꯠ ꯀꯅꯨ ꯄꯥꯏꯈꯠꯄ ꯌꯥꯗꯦ ꯌꯨꯝꯃꯤꯎꯈ꯭ꯔ ꯍꯦ ꯑꯗꯨꯝ
ꯑꯝ
ꯃꯥꯕꯨꯁꯨ ꯍꯥꯏꯍꯜꯂꯣ ꯁꯤꯗ ꯑꯁꯤꯒꯤ ꯀꯩꯅꯣꯗ
ꯍꯣꯏ ꯇꯧꯍꯟꯒꯦ
ꯑꯝ ꯆꯥꯛ ꯌꯦꯟꯁꯥꯡꯃꯨꯛ ꯊꯣꯡꯒꯦꯔꯥ ꯀꯃꯥꯏꯅ ꯇꯧꯒꯦꯔꯣ
ꯨꯊꯣꯡꯉꯔꯣꯏꯗ ꯆꯥꯛꯀ ꯆꯥꯅꯤꯡꯗꯗ ꯑꯩꯗꯤ ꯅꯨꯗꯜꯁꯀꯨꯝꯕ ꯆꯥꯔꯨꯕꯒꯤ
ꯉꯅꯨꯡꯥꯏꯔꯦ ꯅꯨꯡꯉꯥꯏꯔꯦ ꯅꯍꯥꯟ ꯃꯣꯃꯣ ꯆꯥꯅꯤꯡꯕꯒꯤ ꯃꯣꯃꯣ ꯐꯥꯔꯁ ꯇꯥꯏꯝꯗꯗꯤ ꯍꯥꯎꯋꯦ ꯑꯗꯨꯕꯨ ꯁꯦꯀꯦꯟ ꯑꯅꯤꯔꯛ ꯆꯥꯕ ꯀꯥꯟꯗꯗꯤ ꯃꯣꯏꯒꯤ ꯃꯣꯏꯗꯥꯗꯣ ꯊꯤꯛ ꯑꯣꯏꯃꯟꯕꯒꯤ ꯆꯥꯕ ꯌꯥꯗꯕ ꯑꯣꯀꯦꯃꯖꯕ
ꯍꯧꯕ꯭ꯔꯣ ꯍꯥꯏꯕꯗꯤ ꯂꯩꯅꯥ
ꯎꯝ ꯁꯥ ꯁꯥꯕꯗꯤ ꯌꯥꯝꯃꯦ ꯇꯨꯕꯣ ꯑꯁ ꯍꯥꯎꯇꯦ ꯀꯗꯥꯏꯗꯒꯤ ꯍꯥꯎꯋꯦꯔꯣ ꯅꯕꯥꯅꯤꯅ ꯁꯦꯝꯕꯗꯨ ꯈꯛꯇ ꯁꯦꯝꯕꯗ ꯍꯥꯎꯋꯦ ꯍꯥꯏꯅ ꯑꯗꯨ ꯈꯛꯇ ꯉꯥꯡꯂꯒ ꯂꯥꯏꯕꯒꯦ ꯀꯌꯥꯃꯨꯛꯁꯨ ꯍꯥꯎꯕꯒꯤꯔꯣꯀꯣ ꯃꯕꯥꯅꯤꯅ ꯁꯦꯝꯕꯗꯣ ꯌꯥꯎꯗꯦ ꯍꯥꯏ ꯗ ꯍꯥꯏꯕ ꯑꯩꯅ ꯑꯣ ꯀꯔꯤꯒꯨꯝꯕ ꯆꯥ ꯁꯣ ꯑꯁ ꯁꯦꯝꯒ ꯄꯩꯅ ꯁꯦꯝꯕꯗꯨꯅ ꯍꯦꯜꯂꯦ ꯍꯦꯜꯂꯦ ꯍꯦꯛꯇ ꯍꯥꯏꯕ ꯑꯃꯨꯛꯁꯨ ꯍꯥꯎꯈꯤꯔꯣꯀꯣ ꯃꯕꯥꯅꯤꯒꯤꯗꯣ
ꯑꯗꯨꯗꯤ ꯈꯔꯤꯁꯃꯥꯁ ꯀꯃꯥꯥꯏ ꯇꯧꯒꯦꯔꯣ ꯈ꯭ꯔꯤꯁꯃꯥꯁꯁꯤ ꯃꯇꯝꯁꯨ ꯍꯔꯛꯀꯗꯧꯔꯦ
ꯍꯥꯏ ꯑꯗꯨꯒꯤ ꯋꯥꯔꯤꯗꯤ ꯀꯣꯟꯅꯜꯂꯤꯁꯤꯗ ꯂꯥꯛꯅꯤꯡꯉꯥꯏꯁꯨ ꯄꯩꯁꯥꯁꯨ ꯂꯩꯒꯗꯧꯕ ꯃꯥꯟꯗꯦꯗ ꯑꯗꯨꯒꯨꯝꯕꯗꯨꯗꯤ
ꯅꯣꯏ ꯂꯥꯛꯄꯗꯤ ꯅꯨꯡꯉꯥꯏꯔꯤꯅꯦ
ꯀꯔꯤ
ꯍꯥꯡꯕꯤꯌꯣ ꯅꯣꯏ ꯂꯥꯛꯇ꯭ꯔꯗꯤ ꯅꯨꯡꯉꯥꯏꯗꯧ ꯃꯥꯟꯗꯦ ꯍꯥꯏꯕꯅꯤꯗ
ꯑꯦ ꯑꯩꯈꯣꯏꯅ ꯀꯔꯤ ꯇꯧꯒꯦꯔꯣ ꯂꯥꯛꯑꯁꯨ ꯂꯥꯛꯇ꯭ꯔꯁꯨ ꯑꯃ ꯍꯥꯟꯅꯦ ꯅꯪ
ꯒꯌꯦꯟ ꯇꯥꯗ꯭ꯔꯦ
ꯇꯥꯇꯔꯦꯒꯅꯤ ꯇꯥꯇꯔꯦ ꯁꯤꯝꯕ ꯅꯤꯆꯦ ꯃꯦ ꯍꯥ ꯍꯥ
ꯇꯥꯕꯔꯣ
ꯇꯥꯏꯌꯦ
ꯑꯩꯒꯤ ꯆꯪꯈ꯭ꯔꯦ
ꯀꯌꯥ ꯆꯪꯕ꯭ꯔꯣ
ꯐꯣꯔ ꯍꯟꯗ꯭ꯔꯦꯠ ꯐꯣꯔ ꯍꯟꯗ꯭ꯔꯦꯠ ꯊꯔꯇꯦꯟ
ꯑꯦ ꯁꯤꯌꯥꯃꯤ ꯀꯣ
ꯐꯥꯏ ꯂꯥꯏꯇ꯭ꯔꯦ
ꯅꯪꯗꯤ ꯁꯦ ꯑꯗꯨꯝ ꯈꯟꯕ ꯌꯥꯔꯤꯅꯦ
ꯀꯗꯥꯏꯗꯒꯦꯁꯤꯀꯦꯟ ꯍꯦꯟ ꯔꯣꯦ
ꯎ ꯑꯗꯨꯗꯤ ꯄꯩꯁꯥ ꯌꯥꯝ ꯇꯥꯡꯈ꯭ꯔꯦ
ꯎꯝ ꯇꯧꯔꯝꯅꯤ ꯑꯆ ꯁꯦꯝꯗꯤ ꯀꯔꯤ ꯇꯧꯔꯒ ꯂꯩꯕ꯭ꯔꯣ
ꯇꯨꯝꯗꯅꯂꯩꯌꯦ
ꯍꯥꯥ
ꯇꯨꯝꯔꯒ ꯂꯩꯌꯦ
ꯋꯥꯁꯨ ꯉꯥꯡꯗꯦ ꯀꯔꯤꯅꯣ ꯅꯥꯕꯥꯟꯅꯤꯗꯤ
ꯍꯪꯗꯦ
ꯑꯁ ꯑꯩꯥ ꯍꯧꯖꯤꯛ ꯃꯦꯒꯤ ꯃꯦꯒꯤ ꯊꯣꯡꯡꯂꯒ ꯑꯣꯝꯂꯦꯠꯇꯣ ꯀꯩꯅꯣ ꯇꯧꯕꯗꯣ ꯆꯥꯅꯤꯡꯉꯁ
ꯅꯪꯗꯤ ꯑꯍꯥꯎ ꯑꯍꯥꯕꯥꯇꯥꯪ ꯆꯥꯔ ꯂꯩꯔꯝꯅꯤꯅꯦ
ꯍꯥꯐ ꯐ꯭ꯔꯥꯏ ꯇꯧꯕꯗꯣ ꯆꯥꯅꯤꯡꯉꯦ ꯆꯥꯕ ꯐꯪꯗꯦ ꯑꯗꯨꯒꯤ ꯆꯥꯅꯤꯡꯕꯅꯦ
ꯑꯗꯣ ꯌꯨꯝꯗ ꯁꯦꯝꯃꯒ ꯆꯥꯕ ꯌꯥꯏꯅ ꯅꯣꯏꯗꯤ
ꯎꯝ ꯍꯧꯖꯤꯛꯇꯤ ꯌꯨꯝꯗ ꯅꯠꯇꯕꯅꯤꯅ ꯀꯔꯤ ꯎꯄꯥꯏ ꯂꯥꯏꯕꯤ ꯍꯧꯖꯤꯛ ꯆꯥꯅꯤꯡꯉꯦ ꯍꯥꯏꯕꯅꯤ ꯃꯤ ꯌꯦꯟꯁꯥꯡ ꯃꯅꯝ ꯅꯝꯂꯒ ꯁꯤꯒꯗꯧꯔ
ꯑꯁꯇꯥꯂꯦꯍꯦ
ꯎꯝ ꯑꯩ ꯌꯥꯒ꯭ꯔꯤꯔꯥ ꯑꯩꯅ ꯍꯥꯏꯒꯦ ꯍꯥꯏꯕꯗꯣ ꯀꯥꯎꯈ꯭ꯔꯦ
ꯀꯔꯤꯅꯥ
ꯈꯪꯗꯦ ꯑꯁ ꯃꯤꯗꯤ ꯀꯣ ꯌꯥꯝ ꯐꯖꯩꯀꯣ ꯑꯩ ꯃꯁꯝ ꯇꯤꯡꯍꯟꯕꯒꯤ ꯀꯦꯕꯅ ꯌꯥꯗ꯭ꯔꯦ ꯇꯥꯕ꯭ꯔꯣ
ꯇꯌꯦ
ꯃꯁꯝ ꯇꯤꯡꯍꯟꯕꯒꯤ ꯀꯩꯕꯅ ꯌꯥꯗ꯭ꯔꯦꯕ ꯑꯁꯤ ꯑꯅꯤꯁꯦ
ꯑꯥ ꯂꯥꯛꯄ꯭ꯔꯣ
ꯈꯠꯄꯅ ꯈꯠꯄꯅ ꯁꯝ ꯍꯩꯕꯗꯨꯅ ꯑꯩ ꯌꯥꯗ꯭ꯔꯦ
ꯍꯧꯖꯤꯛ ꯂꯥꯛ ꯍꯧꯖꯤꯛ ꯂꯥꯛꯄ꯭ꯔꯣ
ꯒꯤ ꯗꯨꯀꯥꯟꯗ ꯀꯣꯏꯔꯛꯄ
ꯃꯣꯏ ꯊꯕꯛꯇꯤ ꯂꯣꯏꯈ꯭ꯔꯒꯤꯔꯅꯦ ꯍꯧꯖꯤꯛ
ꯑꯍꯣꯏ ꯂꯣꯏꯕꯒꯤ ꯂꯥꯛꯄꯥꯅꯦ ꯂꯥꯛꯑꯣꯏ ꯂꯥꯛꯑꯣꯏ ꯂꯥꯛꯑꯣꯏ ꯑꯗꯨꯝ ꯃꯥ ꯂꯥꯛꯅꯤꯡꯗꯕꯒꯤꯅꯤꯅ ꯑꯩꯕꯨ ꯊꯦꯡꯅ ꯂꯥꯛꯑꯣ ꯍꯥꯏꯕꯗꯣ